ꯍꯜꯂꯣ ꯏꯇꯥꯎ ꯀꯩꯗꯧꯔꯒꯦ ꯅꯨꯡꯉꯥꯏꯔꯤꯕ꯭ꯔꯣ
ꯀꯩꯕ
ꯀꯔꯤ ꯇꯧꯔꯒꯦ ꯅꯨꯡꯉꯥꯏꯔꯤꯕ꯭ꯔꯣ
ꯍꯁ ꯅꯨꯡꯉꯥꯏꯇꯦꯗ
ꯀꯔꯤꯒꯤꯅꯣ
ꯀꯩꯗꯧꯔꯨꯅꯤ ꯈꯪꯗ꯭ꯔꯦ ꯚꯥꯏ ꯅꯨꯡꯉꯥꯏꯇꯕꯁꯨ ꯈꯪꯗ꯭ꯔꯦ ꯅꯨꯡꯉꯥꯏꯕꯁꯨ ꯈꯪꯗ꯭ꯔꯦ
ꯆꯥꯛ ꯆꯥꯗ꯭ꯔꯦ ꯆꯥꯛ ꯆꯥꯔꯕꯣ
ꯑꯩꯁ ꯄꯪꯍꯤꯡ ꯍꯤꯡꯉꯒ ꯂꯩꯕꯅꯤꯗ ꯍꯟꯗꯛꯇꯤ
ꯀꯔꯤ ꯏꯟꯁꯥꯡ ꯆꯥꯕ꯭ꯔꯣ
ꯑꯩꯈꯣꯏ ꯉꯁꯤ ꯑꯁ ꯁꯧꯒ꯭ꯔꯤꯒ ꯉꯥ ꯑꯌꯥꯏꯕꯒ ꯈꯔ ꯁꯧꯒ꯭ꯔꯤ ꯁꯧꯒ꯭ꯔꯤꯒ ꯉꯥ ꯑꯌꯥꯏꯕ
ꯍꯥꯎꯕ꯭ꯔꯣ
ꯍꯥꯎꯕꯗꯤ ꯍꯥꯏꯔꯨꯅꯨ
ꯊꯥꯏꯅ
ꯅꯣꯏꯔꯣꯝꯗ ꯅꯣꯏꯔꯣꯝꯗ ꯅꯣꯡꯖꯨ ꯆꯨꯕ꯭ꯔꯣ
ꯅꯣꯡ ꯈꯔ ꯈꯔ ꯆꯨꯑꯦ ꯈꯖꯤꯛ ꯈꯖꯤꯛ ꯆꯨꯑꯦ
ꯀꯔꯤ
ꯈꯖꯤꯛ ꯈꯖꯤꯛ ꯆꯨꯏꯕ ꯌꯥꯝ ꯀꯟꯅꯗꯤ ꯆꯨꯗꯦ
ꯑꯣ
ꯅꯣꯏꯔꯣꯝꯗꯗꯤ
ꯅꯣꯡ ꯆꯨꯕ꯭ꯔꯣ
ꯑꯩꯈꯣꯏꯔꯣꯝꯗꯗꯤ ꯅꯣꯡꯗꯤ ꯀꯟꯅꯗꯤ ꯆꯨꯗꯦ ꯑꯗꯨꯕꯨ ꯆꯨꯏ ꯆꯨꯏ ꯅꯣꯡꯁꯤ ꯆꯨꯔꯛꯑꯣ ꯍꯥꯏꯔꯤꯅꯤ ꯍꯥꯏꯗꯤ ꯑꯩꯈꯣꯏ ꯂꯧꯒꯨꯝꯕ ꯁꯨꯕꯀꯣ
ꯍꯣꯏ
ꯀꯣ
ꯎꯝ ꯃꯥꯅꯦ ꯃꯥꯅꯦ
ꯍꯥꯏꯗꯤ ꯑꯈꯣꯏꯗꯤ ꯂꯧꯃꯤꯅꯤꯅ ꯅꯣꯡ ꯆꯨꯕꯗꯗꯤ ꯑꯗꯨꯝ ꯆꯥꯗ꯭ꯔꯦꯅ꯫
ꯅꯨꯡꯁꯥꯥꯁꯤ ꯑꯁ ꯉꯁꯤꯗꯤ ꯅꯨꯡꯁꯥꯗꯤ ꯌꯥꯝ ꯀꯟꯅꯤꯀꯣ꯫
ꯀꯔꯤ ꯍꯧꯖꯤꯛ ꯅꯨꯡꯁꯥ ꯌꯥꯝ ꯀꯜꯂꯦꯕ꯫
ꯉꯁꯤꯗꯣ ꯉꯁꯥꯏꯒꯤ
ꯑꯣ
ꯍꯧꯖꯤꯛꯇꯤ ꯇꯨꯝ ꯍꯧꯖꯤꯛꯇꯤ ꯇꯨꯝꯕ ꯃꯇꯝꯅꯤꯅ ꯅꯨꯡꯁꯥꯁꯤ ꯀꯔꯤ ꯇꯧ ꯂꯩꯕ꯫
ꯊꯕꯛ ꯀꯟꯕꯒꯤ ꯆꯥꯡꯗꯣ ꯌꯨꯄꯥꯛ ꯄꯥꯏꯔꯒ ꯂꯧ ꯆꯠꯂꯤꯅꯦ ꯍꯧꯖꯤꯛ꯫
ꯌꯥꯏꯅꯦ ꯑꯗꯨꯗꯤ ꯇꯧꯕ ꯉꯝꯕ ꯃꯤꯅꯤꯅꯦ ꯅꯪꯁꯦ꯫
ꯎꯝ ꯑꯗꯨꯃꯥꯏꯅ ꯍꯥꯏꯔꯁꯨ ꯀꯩꯁꯨ ꯀꯥꯏꯗ꯭ꯔꯦ꯫ ꯇꯧꯒꯦꯅꯕꯨ ꯈꯜꯂꯗꯤ ꯑꯗꯨꯝ ꯇꯧꯕ ꯃꯤꯅꯦ꯫ ꯎꯝ ꯑꯈꯣꯏꯅ ꯑꯉꯥꯡ ꯑꯣꯏꯔꯤꯉꯩꯗ ꯑꯈꯣꯏ ꯂꯧ ꯁꯨꯔꯤꯉꯩꯗꯗꯤ ꯑꯁ ꯅꯨꯃꯤꯠ ꯑꯅꯤꯔꯛ ꯄꯥꯂꯤ ꯑꯅꯤ ꯑꯍꯨꯝ ꯍꯥꯏꯁꯤꯔꯥ ꯀꯔꯤ ꯍꯥꯏꯁꯤꯔꯥꯀꯣ꯫ ꯂꯧ ꯄꯥꯔꯤ ꯑꯅꯤ ꯑꯍꯨꯝꯁꯦ ꯑꯗꯨꯝ ꯂꯣꯏꯁꯤꯟꯕꯤꯅꯦꯕ꯫
ꯃꯥꯅꯦ ꯃꯥꯅꯦ ꯅꯪꯁꯨ ꯑꯩ ꯑꯩꯒꯤ ꯂꯧ ꯆꯠꯂꯦ ꯑꯩꯁꯨ ꯅꯪꯒꯤ ꯂꯧ ꯆꯠꯂꯦ꯫ ꯃꯇꯝꯗꯨꯗ ꯑꯗꯨꯃꯥꯏꯅ ꯇꯧꯔꯛꯄꯅꯤ꯫
ꯑꯗꯨꯝ ꯅꯤꯡꯁꯤꯡꯉꯒ ꯀꯞꯄꯨ ꯀꯞꯅꯤꯡꯂꯛꯑꯦꯍꯦ꯫
ꯅꯪꯗꯤ ꯀꯥꯎꯔꯣꯏ ꯀꯥꯎꯔꯣꯏ ꯑꯩ ꯑꯩ ꯈꯪꯉꯦꯕ꯫
ꯑꯩꯗꯤ ꯀꯃꯥꯏꯅ ꯀꯥꯎꯗꯣꯏꯕ ꯑꯗꯨꯒꯨꯝꯕ ꯌꯥꯝ ꯅꯨꯡꯁꯤꯕ ꯃꯇꯝꯗꯨꯕꯨ ꯀꯃꯥꯏꯅ ꯀꯥꯎꯗꯣꯏꯕ ꯑꯩꯅ꯫
ꯀꯥꯎꯒꯟꯕꯅꯦꯍꯦ ꯅꯪꯗꯤ꯫
ꯀꯥꯎꯒꯟꯗꯦ ꯀꯥꯎꯒꯟꯗꯦ꯫
ꯆꯥꯛ ꯌꯥꯝ ꯌꯥꯝꯅ ꯆꯥꯎꯀꯣ ꯅꯪ ꯍꯟꯗꯛ ꯆꯥꯛ ꯌꯥꯝ ꯆꯥꯗ꯭ꯔꯥ ꯃꯥꯜꯂꯦ꯫
ꯑꯁ ꯉꯁꯤꯁꯨ ꯄꯣꯈꯝ ꯃꯔꯤ ꯃꯉꯥꯅꯤ ꯆꯥꯔꯤꯁꯦ꯫
ꯎꯝ ꯍꯣꯏ ꯌꯥꯏꯅꯦ꯫
ꯑꯩꯗꯤ ꯆꯥꯛ ꯃꯔꯨ ꯑꯃꯅ ꯑꯗꯨꯝ ꯆꯥꯔ ꯑꯗꯨꯝ ꯀꯣꯟꯅꯩꯗ ꯄꯨꯛ ꯊꯜꯂꯦꯗ꯫
ꯑꯁ ꯇꯧꯒꯅꯨꯅꯦ ꯚꯥꯏ ꯅꯪ ꯍꯟꯗꯛꯁꯤꯕꯨ ꯀꯩ ꯀꯩ ꯊꯕꯛ ꯍꯣꯠꯅꯔꯤꯒꯦ꯫
ꯑꯩ ꯊꯕꯛꯇꯤ ꯅꯨꯡ ꯅꯨꯡ ꯍꯨꯣꯟꯕ ꯑꯗꯨꯝ ꯆꯠꯂꯦꯗ ꯅꯣꯡꯃꯒꯤ꯫
ꯅꯨꯡ ꯍꯣꯟꯕ ꯍꯖꯤꯔꯥ ꯁꯨꯕ ꯆꯠꯂꯤꯔꯣ꯫
ꯍꯖꯤꯔꯥ ꯆꯠꯂꯦ ꯍꯌꯦꯡꯁꯨ ꯆꯠꯂꯅꯤ꯫
ꯅꯪꯕꯨ ꯑꯁ ꯑꯩ ꯅꯍꯥꯟ ꯇꯥꯕ ꯅꯪ ꯀꯩꯅꯣ ꯀꯩ ꯍꯥꯏꯕ꯭ꯔꯥ ꯃꯤꯁꯇ꯭ꯔꯤ ꯍꯥꯏꯕ꯭ꯔꯥ ꯀꯩꯅꯣ ꯃꯤꯁꯇ꯭ꯔꯤ ꯑꯗꯨꯝ ꯍꯥꯏꯕ꯭ꯔꯣ ꯀꯥꯔꯦ ꯍꯥꯏ ꯍꯥꯏꯗꯥꯏꯅꯦ꯫
ꯍꯩ ꯀꯥꯗꯦꯗ ꯑꯗꯨ ꯑꯗꯨꯒꯨꯝꯕ ꯇꯧꯗꯦꯗ ꯊꯤꯀꯥꯗꯔꯥꯅꯤ꯫
ꯑꯁ ꯑꯩꯅ ꯇꯥꯕꯗꯤ ꯑꯗꯨꯝ ꯇꯥꯏꯗ꯫
ꯎꯝ ꯃꯇꯝ ꯃꯇꯝꯅ ꯄꯨꯔꯛꯄꯒꯤꯅꯤ ꯊꯕꯛꯁꯦ꯫
ꯑꯗꯨꯅꯤꯅꯦ ꯃꯇꯝꯅ ꯄꯨꯔꯛꯄꯅꯤꯅꯦ꯫
ꯑꯗꯨꯝ ꯅꯨꯡꯉꯥꯏꯅ ꯑꯗꯨꯝ ꯍꯤꯡꯃꯤꯟꯅꯔꯁꯤꯗ ꯅꯪꯁꯨ ꯅꯨꯡꯉꯥꯏꯔꯣ ꯑꯩꯁꯨ ꯅꯨꯡꯉꯥꯏꯔꯦ
ꯎꯝ ꯑꯗꯨꯅ ꯑꯩꯅ ꯁꯥꯎꯅꯤꯡꯕꯗꯤ ꯅꯍꯥꯟ ꯑꯈꯣꯏꯅ ꯁꯨꯔꯝꯕ ꯊꯕꯛꯇꯣ
ꯍꯣꯏꯅꯦ
ꯌꯥꯝ ꯄꯛꯇꯕ ꯑꯃ ꯂꯩꯗꯥꯏ ꯃꯦꯅꯦꯖꯔ ꯑꯃ ꯂꯩꯗꯥꯏ
ꯍꯣꯏ ꯈꯪꯉꯤꯅꯦ
ꯀꯅꯣ ꯑꯗꯨ ꯅꯨꯄꯥꯗꯤ ꯍꯥꯎꯇ꯭ꯔꯦꯕ ꯑꯁꯦꯡꯕ
ꯑꯩ ꯉꯁꯤ ꯅꯪ ꯅꯪꯉꯣꯟꯗ ꯄꯤꯒꯦꯅ ꯍꯋꯥꯏ ꯃꯔꯨ ꯑꯃ ꯄꯨꯔꯛꯄꯗꯣ ꯑꯗꯨ ꯃꯊꯥꯛꯇ ꯊꯝꯍꯧꯈ꯭ꯔꯦꯅꯦ ꯀꯥꯎꯔꯦꯅꯦ
ꯍꯋꯥꯏ ꯃꯔꯨ
ꯍꯣꯏ
ꯎꯆꯤꯅ ꯂꯣꯏ ꯆꯥꯔꯝꯃꯅꯤ
ꯑꯈꯣꯏ ꯏꯅꯦꯅ ꯑꯈꯣꯏ ꯏꯅꯦꯗ ꯄꯤꯔꯝꯃꯣꯅ ꯄꯤꯔꯝꯃꯣꯅ ꯍꯥꯏꯕ
ꯑꯣ
ꯑꯗꯨ ꯀꯥꯎꯒ꯭ꯔꯦ
ꯅꯪꯒꯤꯖꯨ ꯅꯀꯣꯛ ꯌꯥꯗꯦꯕ ꯏꯇꯥꯎꯕꯤ
ꯍꯌꯦꯡ ꯄꯤꯒꯅꯤ
ꯑꯁ ꯍꯌꯦꯡꯗꯤ ꯑꯩ ꯂꯧꯔꯔꯣꯏꯗ
ꯃꯅꯤ
ꯌꯨꯝ ꯌꯨꯝ ꯄꯨꯖꯒ꯭ꯔꯣ ꯕꯥꯢ ꯍꯌꯦꯡ
ꯄꯨꯝꯃꯣꯏ ꯄꯨꯝꯃꯣꯏ ꯏꯪꯕ ꯌꯥꯝ ꯏꯪꯕ ꯖꯒꯥꯗ ꯊꯝ ꯌꯥꯝ ꯥꯝ ꯏꯪꯕ ꯖꯒꯥꯗ ꯊꯝꯕꯅꯤ
ꯎꯆꯤꯅ ꯂꯣꯏ ꯆꯥꯊꯣꯛꯑꯝꯃꯗꯤ
ꯆꯥꯗꯦꯗ ꯆꯥꯗꯦꯗ ꯆꯥꯔꯣꯏꯗ ꯀꯨꯕꯔ ꯇꯧꯔꯒ ꯊꯝ ꯌꯥꯝ ꯎꯝ ꯅꯪ ꯍꯟꯗꯛꯇ ꯕꯣꯜ ꯁꯥꯟꯅꯕꯗ ꯑꯗꯨꯝ ꯌꯦꯡꯕ꯭ꯔꯥ
ꯑꯁ ꯑꯩ ꯍꯟꯗꯛꯁꯦ ꯑꯩ ꯏꯊꯟꯗ ꯑꯣꯏꯕꯅꯤꯅ ꯕꯣꯜ ꯌꯦꯡꯕ ꯉꯝ ꯗꯨ꯭ꯔꯦ ꯑꯗꯨ ꯊꯕꯛꯁꯨ ꯋꯥꯅ ꯍꯜꯂꯥꯛꯄꯅꯤꯅ ꯉꯟꯇꯥ ꯉꯟꯇꯥ ꯗꯨꯝ ꯇꯨꯝꯊꯣꯛꯑꯦꯗ
ꯑꯩꯗꯤ ꯌꯦꯡꯉꯦ
ꯍꯧꯖꯤꯛꯁꯨ ꯌꯦꯡꯉꯅꯤ
ꯉꯁꯤ ꯕꯣꯜ ꯂꯩꯇꯦꯍꯦ ꯀꯩ ꯀꯥꯥꯟꯗꯕꯗ
ꯂꯩꯇꯖꯨ ꯑꯩꯗꯤ ꯑꯗꯨꯝ ꯌꯦꯡꯒꯅꯤꯌꯦ
ꯐꯩꯅꯦ ꯅꯪꯒꯤꯖꯤ ꯅꯪꯒꯤ ꯐꯣꯟ ꯅꯦꯋꯥꯛꯀꯨꯝꯕ ꯒꯨꯒꯜꯁꯀꯨꯝꯕꯁꯦ ꯅꯨꯃꯤꯠ ꯑꯃ ꯁ꯭ꯂꯣ ꯆꯠꯄ ꯃꯥꯜꯂꯦꯅꯦ
ꯍꯣꯏ ꯑꯗꯨꯒꯤꯅꯤ
ꯍꯧꯖꯤꯛ ꯑꯈꯣꯏ ꯑꯅꯤ ꯋꯥꯔꯤ ꯁꯥꯟꯅꯔꯤꯖꯦ ꯉꯔꯥꯡ ꯉꯔꯥꯡ ꯁꯥꯟꯅꯔꯝꯕꯒꯤ ꯋꯥꯔꯤꯅꯦꯕ ꯁꯤꯖꯦ
ꯃꯇꯝ ꯃꯇꯝꯅ ꯄꯨꯔꯛꯄꯅꯤꯗ
ꯍꯣꯏꯅꯦ ꯃꯇꯝ ꯃꯇꯝꯅ ꯄꯨꯔꯛꯄ ꯍꯥꯏꯗꯨꯅꯤ ꯎꯄꯥꯏ ꯂꯩꯇ꯭ꯔꯦ
ꯍꯧꯖꯤꯛꯖꯨ ꯃꯇꯝꯅ ꯄꯨꯔꯛꯄꯒꯤ ꯇꯨꯝ ꯇꯨꯝꯕ ꯃꯇꯝꯅ ꯑꯗꯨꯝ ꯄꯨꯔꯛꯑꯦ ꯉꯁꯥꯏꯅ ꯅꯣꯡꯉꯥꯟ ꯅꯣꯉꯥꯟꯕꯒꯤ ꯅꯨꯡꯁꯥ ꯊꯣꯛꯈ꯭ꯔꯦ ꯅꯣꯡ ꯆꯨꯈ꯭ꯔꯦ ꯍꯧꯖꯤꯛ ꯃꯇꯝ ꯅꯨ ꯅꯨꯃꯤꯠ ꯇꯥꯈ꯭ꯔꯦ ꯃꯝꯈ꯭ꯔꯦ ꯇꯨꯝꯈ꯭ꯔꯦ ꯉꯜꯂꯤ ꯃꯣꯏꯗꯤ ꯋꯥꯔꯤ ꯋꯥꯔꯤ ꯁꯅꯥ ꯁꯅꯥꯔꯒ ꯑꯗꯨꯝ ꯇꯨꯝꯅꯤ ꯑꯗꯨꯝ ꯍꯧꯖꯤꯛꯗꯤ ꯌꯥꯝ ꯉꯥꯂꯤ ꯑꯒ
ꯍꯧꯖꯤꯛꯂꯣ
ꯉꯟꯗ꯭ꯔꯣ ꯕꯥꯏ
ꯍꯧꯖꯤꯛꯇꯤ ꯌꯥꯝ ꯉꯟꯗ꯭ꯔꯦꯗ꯫ ꯀꯩꯅꯣꯅꯦ ꯅꯪ ꯍꯧꯖꯤꯛ ꯉꯜꯂꯤ ꯍꯥꯏꯔꯤꯁꯤ ꯀꯩꯅꯣ ꯀꯩꯔꯤ ꯃꯤꯅꯣꯅꯦ ꯀꯔꯝꯕ ꯖꯤꯕꯥꯅꯣ ꯅꯪꯕꯨ
ꯇꯨꯝꯕꯁꯦ ꯉꯜꯂꯤ ꯍꯥꯏꯕꯅꯤꯗ꯫
ꯅꯆꯥꯗꯣ ꯀꯨꯟꯊ꯭ꯔꯥꯒꯨꯝꯕ ꯄꯣꯑꯦ ꯀꯔꯤꯅꯣ ꯅꯪꯅ ꯇꯧꯔꯤꯁꯦ꯫
ꯑꯩꯅ ꯇꯨꯝꯕꯗꯤ ꯄꯨꯡ ꯕꯣꯔꯣ ꯕꯣꯔꯣꯗ ꯇꯨꯝꯕꯅꯦ ꯍꯧꯖꯤꯛꯇꯤ ꯄꯨꯡ ꯕꯣꯔꯣ ꯇꯥꯗ꯭ꯔꯤꯅ꯫
ꯄꯨꯡ ꯕꯥꯔꯣꯗ ꯇꯨꯝꯕꯔꯣ ꯅꯪ꯫
ꯍꯣꯏꯅꯦ ꯍꯧꯖꯤꯛ ꯄꯨ ꯄꯨꯡ ꯀꯌꯥ ꯇꯥꯔꯒꯅꯦ꯫ ꯃꯇꯝ ꯃꯇꯝꯅ ꯑꯗꯨꯝ ꯄꯨꯔꯛꯄ ꯍꯥꯏꯔꯕꯅꯤꯅꯀꯣ꯫
ꯃꯇꯝ ꯃꯇꯝꯅ ꯄꯨꯔꯛꯄ
ꯃꯇꯝ ꯃꯇꯝꯝꯅ ꯑꯝ ꯄꯨꯔꯛꯄꯅꯤꯗ꯫ ꯇꯨꯝꯅꯤꯡꯕꯒꯤ ꯃꯇꯝꯁꯨ ꯎꯝ ꯉꯔꯥꯡꯁꯤ ꯁꯤ ꯃꯇꯝꯁꯤ ꯌꯥꯝ ꯇꯨꯝꯅꯤꯡꯉꯝꯃꯤ ꯑꯗꯨꯒ ꯍꯧꯖꯤꯛꯇꯤ ꯇꯨꯝꯅꯤꯡꯗ꯭ꯔꯦ ꯑꯗꯩ ꯉꯔꯥꯡꯗꯤ ꯐꯨꯠꯕꯣꯜ ꯌꯦꯡꯉꯦ ꯄꯨꯡ ꯃꯥꯄꯜ ꯃꯈꯥꯏꯗ ꯐꯨꯠꯕꯣꯜ ꯍꯥꯎꯋꯦ ꯑꯗꯨꯒ ꯄꯨꯡ ꯕꯥꯔꯣ ꯃꯈꯥꯏ ꯍꯦꯜꯂꯦ ꯇꯨꯝꯃꯗꯤ
ꯑꯗꯨꯒ
ꯇꯨꯝꯃ ꯃꯇꯝ ꯍꯦꯟꯃꯜꯂꯁꯨ ꯑꯗꯨ ꯇꯨꯝꯅꯤꯡꯗꯕꯅꯦ꯫
ꯑꯁ ꯑꯗꯨꯒꯤꯅꯤꯅꯦ ꯅꯪꯅ ꯊꯦꯡꯅ ꯍꯧꯒꯠꯂꯤꯁꯦ꯫
ꯎꯝ
ꯑꯥ
ꯀꯔꯤꯕꯨ ꯍꯥꯏꯔꯨꯅꯤ꯫
ꯊꯦꯡꯅ ꯍꯧꯒꯠꯂꯤꯁꯦ ꯑꯗꯨꯢ ꯑꯣꯢꯔꯝꯒꯅꯦꯕ ꯕꯥꯔꯣ ꯄꯨꯡ ꯑꯃ ꯑꯅꯤꯗ ꯇꯨꯝꯕꯩ ꯑꯣꯢꯔꯝꯒꯅꯦꯕ꯫
ꯊꯦꯡꯅ ꯇꯨꯝꯃꯦ ꯉꯟꯅ ꯑꯃꯨꯛ ꯍꯧꯒꯠꯂꯦ ꯍꯥꯏꯗꯨꯅꯤ꯫ ꯇꯥꯕ꯭ꯔꯣ ꯏꯇꯥꯎ
ꯇꯥꯏꯅꯦ ꯉꯟꯅ ꯇꯨꯝꯃꯦꯕ ꯅꯪ
ꯊꯦꯡꯅ ꯇꯨꯝꯂꯒ ꯉꯟꯅ ꯍꯧꯒꯠꯂꯦ ꯍꯥꯏꯕ꯫
ꯊꯦꯡꯅ ꯇꯨꯝꯃ ꯉꯟꯅ ꯍꯧꯒꯠꯄ꯫
ꯍꯣꯏꯅꯦ
ꯁꯤ ꯌꯥꯏꯅꯦ ꯅꯪ ꯌꯥꯏꯅꯦ꯫
ꯅꯪꯗꯤ ꯄꯨꯡ ꯀꯌꯥꯗ ꯇꯣꯡꯒꯅꯤ
ꯄꯨꯡ ꯍꯥꯏꯕꯗꯤ ꯉꯝꯗꯦ ꯑꯗꯣ ꯑꯩ ꯃꯇꯝꯖꯦ ꯑꯗꯨꯝ ꯂꯦꯞꯄ ꯂꯩꯇꯦꯗ꯫ ꯑꯗꯨꯝ ꯇꯨꯝꯅꯤꯡꯉꯗꯤ ꯑꯗꯨꯝ ꯊꯣꯛꯑꯦ ꯇꯨꯝꯅꯤꯡꯉ꯭ꯔꯗꯤ ꯑꯗꯨꯝ ꯂꯩꯌꯦ꯫
ꯊꯥꯏꯅ ꯑꯕꯥꯅꯤ ꯇꯨꯃꯤꯟꯅ ꯀꯥꯟꯗꯦ ꯑꯁ ꯈꯠꯅꯥ ꯈꯅꯥꯒꯕ ꯏꯕꯥꯟꯅꯤ ꯀꯩꯅꯣ ꯀꯩꯅꯣ ꯇꯧꯔꯒ ꯍꯧꯖꯤꯛ ꯑꯗꯨꯝ ꯅꯣꯛ ꯅꯧꯔꯒ ꯑꯗꯨꯝ ꯂꯩꯗꯨꯏꯅꯤꯅꯦ꯫
ꯅꯪꯅ ꯍꯦꯛ ꯍꯦꯛ ꯃꯈꯥ ꯇꯨꯝꯕꯗꯣ꯫
ꯎꯝ ꯑꯩꯅ ꯐꯥꯃꯨꯡ ꯃꯈꯥꯗ ꯇꯨꯝꯃꯦ ꯁꯥꯃꯟꯕꯒꯤ꯫
ꯎꯝ
ꯐꯤ ꯐꯤꯗꯣ ꯁꯨꯞꯇꯕꯤ ꯑꯗꯨꯝ ꯇꯨꯝꯕꯅꯤꯗ ꯑꯩꯗꯤ ꯐꯨꯔꯤꯠ ꯈꯣꯡꯒꯥꯎ ꯂꯣꯏ ꯂꯧꯊꯣꯛꯔꯒ
ꯑꯠꯇꯨꯏꯅꯦ
ꯃꯇꯝ ꯃꯇꯝꯅ ꯑꯗꯨꯝ ꯄꯨꯔꯛꯄꯅꯤꯗ
ꯀꯔꯤ ꯇꯧꯔꯅꯤ ꯑꯉꯥꯡ ꯑꯣꯏꯔꯛꯄꯗꯥꯗꯤ ꯈꯔ ꯈꯔ ꯑꯍꯟ ꯑꯣꯏꯁꯤꯜꯂꯥꯛꯑꯦ ꯍꯨꯖꯤꯛ ꯆꯍꯤꯖꯦ ꯍꯧꯖꯥꯛ ꯀꯨꯟ ꯀꯟꯊ꯭ꯔꯥ ꯍꯦꯟ ꯁꯤꯟꯖꯤꯜꯂꯛꯑꯦ ꯅꯪꯖꯦ ꯆꯍꯤ ꯀꯌꯥꯃꯨꯛ ꯀꯌꯥ ꯁꯨ ꯁꯨꯈ꯭ꯔꯥꯒꯦ ꯑꯣ ꯆꯍꯤꯗꯤ ꯀꯃꯥꯏꯠ ꯆꯍꯤꯗꯤ ꯀꯌꯥꯁꯨꯨꯔꯒꯦ ꯆꯍꯤꯗꯤ ꯑꯥ ꯌꯧꯔꯝꯒꯅꯦ ꯅꯪꯁꯨꯀꯣ
ꯆꯍꯤ ꯏꯇꯥꯎꯒꯤ ꯆꯍꯤꯗꯨ ꯒꯌꯥꯕ
ꯑꯩꯗꯤ ꯀꯨꯟꯊ꯭ꯔꯥꯒ ꯃꯔꯤꯈꯛ ꯉꯥꯏꯔꯤꯅꯦ ꯑꯩꯗꯤ ꯄꯨꯔꯥ ꯅꯍꯥꯅꯤ
ꯅꯍꯥꯅꯤꯅꯦ ꯑꯩꯗꯤ ꯌꯥꯡꯈꯩ ꯍꯦꯟꯗ ꯉꯥꯏꯔꯤꯌꯦ
ꯎꯝ ꯑꯗꯨꯅꯤ ꯑꯥ
ꯑꯗꯨꯅꯤ ꯅꯨꯡꯉꯥꯏ ꯅꯨꯡꯉꯥꯏꯅ ꯑꯗꯨꯝ ꯂꯩꯔꯁꯤꯗ
ꯅꯪ ꯑꯗꯨꯃꯥꯏ ꯅꯍꯥ ꯑꯣꯏꯕꯩꯅꯤꯅꯦ ꯅꯪꯅ ꯑꯗꯨꯝ ꯊꯦꯡ ꯊꯦꯡꯅ ꯇꯨꯝꯃꯒ ꯉꯟꯅ ꯍꯧꯒꯠꯄ ꯉꯝꯃꯤꯗꯣ
ꯎꯝ
ꯑꯥ
ꯎꯝ ꯃꯥꯅꯦ ꯃꯥꯅꯦ ꯍꯨꯖꯤꯛꯀꯥꯟꯗꯤ ꯕꯣꯜ ꯌꯦꯡꯕ ꯃꯇꯝꯅꯤꯅꯀꯣ
ꯑꯩꯁꯨ ꯈꯪꯉꯦꯕ ꯅꯪ ꯇꯧꯔꯝꯒꯗꯕꯗꯣ
ꯃꯥꯅꯤ ꯍꯤꯛꯀꯥꯟꯗꯤ ꯇꯨꯝꯕ ꯅꯨꯡꯉꯥꯏꯃꯟꯗꯅꯀꯣ ꯑꯦꯁ ꯃꯕꯨꯛ ꯑꯩꯒꯤ ꯄꯨꯛ ꯆꯥꯕ ꯒꯥꯁꯦ ꯂꯦꯡꯕꯁꯨ ꯉꯝꯗꯦꯔꯦꯅꯦ
ꯅꯪ ꯄꯨꯛ ꯆꯥꯎꯕꯒꯁꯦ ꯂꯣꯏ ꯀꯩꯅꯣ ꯇꯧꯈ꯭ꯔꯦ ꯍꯥꯏꯔꯣ
ꯎꯝ ꯍꯣꯏ ꯂꯩ ꯎꯝ ꯍꯌꯦꯡ ꯉꯟꯇꯥ ꯍꯧꯒꯠꯂꯒ ꯆꯦꯟꯒꯅꯤꯅꯦ ꯑꯃꯨꯛ ꯁꯤ ꯆꯦꯔꯥꯎ ꯆꯤꯡ ꯑꯥꯗꯤ ꯆꯦꯟ ꯆꯦꯟ ꯆꯦꯟꯕꯇꯥ ꯀꯟꯗ꯭ꯔꯥꯗꯤꯀꯣ ꯌꯗꯥꯔꯦꯅꯦ
ꯅꯪꯕꯨ ꯋꯥꯛꯀꯤꯡ ꯆꯦꯟꯕ꯭ꯔꯣꯕ
ꯑꯩꯁꯦ ꯍꯣꯏ ꯆꯦꯟꯒꯅꯦꯅꯦ
ꯂꯣꯏꯔꯦꯍꯦ